ꯇꯥꯔꯦ ꯇꯥꯔꯦ ꯀꯩꯗꯧꯔꯝꯃꯤꯅꯣ
ꯑꯩ ꯑꯣꯠ ꯆꯥꯔꯝꯃꯤ
ꯆꯥꯛ ꯆꯥꯗ꯭ꯔꯕꯣ
ꯆꯥꯛ ꯆꯥꯗ꯭ꯔꯤ ꯆꯥꯛ ꯕꯕꯥ ꯂꯥꯛꯑꯒ ꯆꯥꯥꯖꯦꯅ ꯉꯥꯏꯔꯤꯕ
ꯎꯝ ꯑꯩꯗꯤ ꯆꯥꯛ ꯇꯣꯛꯇ ꯉꯥꯏꯔꯤ ꯍꯧꯖꯤꯛꯇ ꯆꯔꯥ ꯍꯦꯟꯕ ꯉꯝꯗꯕ꯭ꯔꯥ
ꯍꯣꯏ ꯑꯗꯨꯗꯤ ꯀꯔꯤ ꯍꯥꯏꯅꯕ ꯂꯩꯗꯨꯗꯤ ꯀꯩꯗꯧꯅꯗꯣꯏꯅꯣꯗ ꯐꯤꯂꯝ ꯀꯨꯝꯗꯧꯁꯨ ꯅꯠꯇꯦꯗꯣ
ꯑꯗꯨꯅꯦ ꯀꯩꯟꯖꯥꯡ ꯆꯥꯒ꯭ꯔꯕ
ꯑꯁ ꯀꯩꯗꯤ ꯆꯥꯔꯨꯅꯦ ꯑꯩꯅꯗꯤ ꯍꯋꯥꯏꯅꯤꯗꯅ
ꯁꯟꯗꯦ ꯅꯨꯃꯤꯠꯇꯤ ꯍꯤꯟꯖꯥꯡ ꯑꯍꯥꯎꯕ ꯊꯣꯡꯉꯣꯏꯗ꯭ꯔꯣ
ꯅꯨꯃꯤꯗꯥꯡꯗ ꯑꯣꯏꯅ ꯊꯣꯡꯉꯦ
ꯑꯣ
ꯑꯗꯨꯁꯨ ꯁꯣꯠꯄ ꯌꯥꯎꯔꯤ ꯄꯣꯠꯅꯤꯗ
ꯑꯦ ꯁꯟꯗꯦ ꯅꯨꯃꯤꯠꯇ ꯄꯤꯖꯗꯕ
ꯑꯧ ꯄꯤꯖꯗꯕ ꯍꯥꯏꯗꯤ ꯑꯗꯨꯝ ꯁꯣꯠꯈ꯭ꯔꯕ ꯄꯤꯖꯔꯔꯣꯏꯗꯕ
ꯎꯝ
ꯑꯗꯨꯅ ꯍꯋꯥꯏ ꯑꯌꯨꯛ ꯍꯥꯏꯁꯤꯗꯤ ꯍꯋꯥꯏꯗ ꯂꯩꯔꯦ
ꯎꯝ
ꯑꯩꯈꯣꯏ ꯀꯩ ꯊꯣꯡꯈ꯭ꯔꯕꯅꯣ ꯈꯪꯗꯦ ꯑꯩꯅ ꯆꯪꯗꯝꯅꯤꯅ
ꯑꯣ ꯑꯩꯈꯣꯏꯁꯨ ꯑꯩꯅ ꯊꯣꯡꯗꯦ ꯑꯉꯥꯡꯅ ꯊꯣꯡꯉꯦ ꯉꯁꯤꯗꯤ
ꯎꯝ ꯁꯟꯗꯦ ꯑꯣꯏꯕꯒꯤ ꯁꯨꯇꯤ ꯊꯥꯗꯣꯛꯑꯕ
ꯁꯨꯗꯤꯁꯦ ꯑꯩꯁꯨ ꯊꯕꯛ ꯌꯥꯝ ꯆꯤꯜꯂꯨꯕ ꯁꯣꯛꯀꯥ ꯁꯥꯟꯅꯕ
ꯎꯝ ꯁꯣꯀꯥ ꯁꯥꯟꯅꯕ ꯍꯥꯏꯅꯤ
ꯊꯕꯛ ꯌꯥꯝ ꯆꯤꯟ ꯁꯣꯀꯥ ꯁꯥꯟꯅꯕꯗꯨꯗ ꯃꯥꯅ ꯑꯗꯨꯝ ꯊꯣꯡꯉꯦ ꯃꯥꯁꯨ ꯃꯊꯟꯇ ꯉꯥꯏꯕꯩ ꯇꯧꯕꯝ ꯈꯪꯗꯕ ꯑꯃꯁꯨ ꯃꯌꯨꯝꯗ ꯃꯌꯥ ꯌꯦꯡ ꯆꯠꯈꯤꯕ
ꯎꯝ
ꯉꯁꯤꯕꯨꯗꯤ ꯍꯜꯂꯛꯀꯗꯕ ꯉꯔꯥꯡ ꯆꯠꯈꯤꯕ ꯑꯗꯨꯒꯤ
ꯎꯝ
ꯁꯣꯀꯥꯁꯦ ꯅꯣꯡꯃꯗ ꯀꯌꯥ ꯀꯌꯥꯔꯛ꫰ꯁꯥꯟꯅꯩꯕ
ꯑꯁ ꯈꯪꯗꯦꯀꯣ ꯅꯦꯠꯋꯥꯛꯅ ꯀꯩꯅꯣ ꯇꯧꯗꯦ ꯑꯗꯨꯝ ꯍꯥꯏꯕ ꯉꯝꯗꯦ ꯑꯍꯨꯝꯂꯛ ꯃꯔꯤꯔꯛ ꯃꯉꯥꯔꯛ ꯇꯔꯦꯠꯂꯛꯀ ꯁꯨꯕ ꯌꯥꯎꯔꯝꯅꯤ ꯇꯔꯦꯠ ꯅꯤꯄꯥꯜꯂꯛꯀ
ꯎꯝ ꯃꯤ ꯃꯔꯤ ꯄꯨꯟꯕꯤꯗꯣ ꯁꯥꯟꯅꯔꯗꯤ ꯍꯦꯟꯅ ꯐꯪꯗꯥꯏꯅꯦ
ꯑꯥꯎ ꯐꯪꯕꯅꯦ ꯃꯔꯤ ꯑꯅꯤ
ꯎꯝ
ꯑꯗꯣ ꯑꯩꯁꯦ ꯌꯥꯝ ꯍꯩꯕ ꯑꯣꯏꯗꯦꯕꯀꯣ ꯑꯗꯨꯅ
ꯃꯤ ꯑꯅꯤ ꯇꯪꯒ ꯁꯥꯟꯅꯕ
ꯃꯤꯅ ꯍꯦꯛꯇ ꯍꯥꯠꯄ
ꯑꯨꯝ ꯃꯣꯏꯁꯨ ꯑꯍꯥꯟꯕꯗꯗꯤ ꯍꯦꯛꯇ ꯀꯥꯍꯜꯂꯝꯃꯒ ꯑꯅꯤꯁꯨꯕꯗꯒꯤ ꯍꯦꯛꯇ ꯁꯣꯏꯔꯛꯄꯒ ꯌꯥꯎꯏꯗ
ꯑꯥꯎ ꯑꯥꯎ ꯑꯥꯎ
ꯑꯩꯖꯨ ꯍꯥꯏꯐꯦꯠ ꯑꯃ ꯇ꯭ꯔꯥꯏ ꯇꯧꯔꯝꯃꯦꯕ
ꯑꯨꯝ
ꯑꯗꯨꯀꯥꯟꯗ ꯑꯗꯨꯝ ꯃꯤꯅ ꯉꯝꯈꯤꯕꯗꯒꯤ ꯃꯣꯏ ꯄꯩꯁꯥ ꯍꯥꯞꯄꯨ ꯈꯣꯠꯂꯣꯅ ꯇꯧꯔꯛꯄꯗꯣ ꯑꯗꯒꯤ ꯍꯥꯞꯇꯕ ꯑꯩꯅ
ꯑꯨꯝ
ꯍꯥꯏꯔꯤ ꯌꯥꯎꯕꯒꯤ ꯑꯍꯥꯟꯕ ꯐꯪꯕ ꯂꯩꯗꯅ
ꯍꯣꯏ ꯍꯣꯏ ꯍꯣꯏ
ꯑꯗꯨꯗꯨꯅ ꯁꯥꯟꯅꯔꯝꯕ ꯍꯥꯏꯇꯥꯔꯦ
ꯑꯨꯝ ꯅꯣꯡꯁꯤꯁꯨ ꯆꯨꯒꯗꯕ ꯃꯥꯜꯂꯒ ꯈꯪ ꯌꯥ ꯌꯥꯛꯊꯣꯔꯛꯑꯦ ꯅꯨꯡꯁꯁꯦ
ꯑꯝ ꯌꯥꯛꯊꯣꯔꯛꯑꯦ
ꯑꯗꯨꯕꯨꯗꯤ ꯅꯁꯤ ꯁꯟꯗꯦꯅꯤꯅ ꯐꯤꯔꯣꯜ ꯈꯔ ꯁꯨꯅꯧꯋꯅ ꯍꯥꯏꯕ ꯋꯁꯤꯡ ꯃꯆꯤꯟ ꯂꯩꯇꯕꯒꯩꯒꯤ
ꯃꯥꯅꯦ ꯑꯩ ꯉꯁꯥꯏ ꯅꯣꯡ ꯆꯨꯔꯤꯀꯥꯟꯗ ꯐꯤ ꯁꯨꯏꯅꯦ
ꯑꯩꯗꯤ ꯁꯨꯗ꯭ꯑꯔꯤꯕꯀꯣ ꯁꯗ ꯑꯩꯅ ꯃꯉꯟ ꯑꯉꯥꯡ ꯑꯉꯥꯡꯗ ꯑꯩꯅ ꯍꯥꯏꯅꯤ ꯅꯪ ꯐꯤ ꯁꯨꯔꯨꯗꯅ ꯅꯨꯡꯁꯥ ꯊꯣꯛꯂꯛꯇꯦ ꯅꯣꯡ ꯆꯨꯔꯦꯅ
ꯑꯨꯝ ꯀꯟꯅ ꯁꯨꯔꯤꯀꯥꯟꯗ ꯆꯨꯔꯝꯕꯅꯦ ꯑꯗꯨꯀꯥꯟ
ꯑꯣ
ꯂꯦꯞꯈ꯭ꯔꯦ ꯐꯔꯦ
ꯑꯨꯝ ꯑꯩꯈꯣꯏꯗꯤ ꯁ꯭ꯋꯥꯏ ꯑꯀꯣꯏꯕꯁꯨ ꯑꯥ ꯏꯁꯩꯕꯨ ꯁꯛꯅꯕꯅꯦ ꯅꯨꯡꯉꯥꯏꯅꯔꯤ ꯑꯩꯈꯣꯏ ꯏꯁꯩ ꯊꯥꯗ꯭ꯔꯁꯨ ꯌꯥꯏ ꯃꯣꯏꯅ ꯑꯗꯨꯝꯊꯔꯛꯑꯦ
ꯊꯪꯅꯕꯗꯨꯅꯔꯣ
ꯑꯧ ꯊꯪꯅꯕꯗꯨꯅ
ꯑꯣ ꯃꯣꯏ ꯑꯗꯨꯝ ꯃꯣꯏꯗꯤ ꯁꯟꯗꯦ ꯈꯔ ꯂꯥꯡꯉꯝꯅꯤ
ꯈꯪꯗꯦꯉꯣ ꯂꯥꯡꯏ ꯑꯗꯣ ꯑꯩꯈꯣꯏꯗꯤ ꯏꯁꯩ ꯊꯥꯗ꯭ꯔꯁꯨ ꯌꯥꯏ ꯃꯣꯏꯅ ꯑꯗꯨꯝ ꯊꯥꯔꯛꯑꯦ
ꯑꯨꯝ ꯃꯥꯏ ꯕꯣꯔꯗꯤꯡꯗ ꯉꯥꯛꯇ ꯂꯩꯒꯨꯝ ꯇꯧꯗꯥꯏꯅꯦ ꯑꯨꯝ ꯃꯣꯏꯗꯤ ꯕꯣꯔꯗꯤꯡꯗ ꯉꯥꯛꯇ ꯑꯅꯝꯕ ꯂꯩꯒꯨꯝ ꯇꯧꯗꯥꯏꯅꯦ
ꯑꯨꯝ ꯂꯩꯌꯦ ꯑꯗꯣ ꯍꯧꯖꯤꯛꯇꯣ ꯃꯣꯏꯗꯣ ꯚꯦꯀꯦꯁꯟ ꯂꯩꯅꯕꯒꯤ ꯃꯤ ꯌꯥꯝ ꯀꯟꯅ ꯂꯩꯇꯦꯕꯀꯣ
ꯑꯨꯝ
ꯚꯦꯀꯦꯁꯟ ꯍꯟꯖꯟꯅꯔꯛꯇ꯭ꯔꯤꯕ
ꯑꯨꯝ
ꯑꯗꯨꯒꯤ ꯁꯩ ꯊꯥꯕꯗꯤ ꯈꯔ ꯐꯩ ꯃꯣꯏꯅ ꯁꯛꯂꯛꯄꯁꯤꯅꯤ ꯁꯦ ꯑꯩꯈꯣꯏꯅ ꯋꯥꯔꯤꯔꯤꯁꯦ
ꯅꯨꯡꯁꯥꯒ ꯁꯥꯔꯀꯥꯟꯁꯤꯗ
ꯑꯥꯎ ꯍꯥꯏꯔꯨꯕꯁꯨ ꯌꯥꯗꯒꯨꯝ ꯇꯧ ꯇꯅꯤꯡꯗꯕꯅꯗꯤ ꯂꯣꯏꯔꯕ
ꯑꯨꯝ ꯐꯖ ꯐꯖꯕ ꯏꯁꯩꯅꯦꯕ ꯁꯛꯊꯔꯛꯇꯣꯏꯁꯦ
ꯏꯁ ꯐꯖꯕꯥ ꯉꯡꯇꯅꯤ
ꯃꯤ ꯀꯌꯥꯃꯨꯛꯀ ꯂꯩꯔꯤꯒꯦ ꯃꯣꯏꯗ ꯃꯣꯏ ꯀ꯭ꯂꯥꯁ ꯀꯌꯥꯐꯧꯛ ꯂꯩꯔꯤꯖꯥꯠꯅꯣ
ꯇꯦꯟ ꯐꯥꯎꯅꯤ ꯑꯗꯨꯝ ꯑꯩꯈꯣꯏꯒ ꯃꯥꯟꯅꯩꯌꯦꯕꯀꯣ
ꯎꯝ
ꯑꯗꯣ ꯃꯈꯣꯏꯁꯦ ꯑꯩꯈꯣꯏꯅ ꯇꯦꯟꯁꯦ ꯑꯩꯈꯣꯏ ꯁꯀꯨꯜꯗ ꯊꯥꯖꯕ ꯌꯥꯏꯗꯅ
ꯎꯝ
ꯃꯣꯏꯒꯤꯅ ꯌꯥꯗꯕ ꯑꯣꯟꯂꯤ ꯑꯦꯠ ꯊꯣꯛꯈꯛ ꯂꯩꯕ ꯑꯇꯣꯞꯄ ꯁ꯭ꯀꯨꯜꯗ ꯑꯦꯇꯦꯆꯁ ꯇꯧꯔ ꯊꯥꯒꯗꯕ ꯔꯤꯀꯣꯛꯅꯥꯏꯁ ꯇꯧꯗꯕꯒꯤ
ꯎꯝ ꯑꯉꯥꯡ ꯃꯆꯥ ꯃꯆꯥꯖꯨ ꯑꯗ ꯇꯝꯗꯤ ꯇꯝꯃꯤꯕ꯭ꯔꯥꯕ
ꯇꯝꯗꯤ ꯇꯝꯃꯤꯕ ꯇꯦꯟ ꯐꯥꯎꯗꯤ ꯑꯗꯨꯝ ꯇꯝꯗꯣꯏꯅꯦꯕ ꯑꯣꯟꯂꯤ ꯊꯥꯒꯤ ꯍꯌꯦꯡ ꯁꯥꯔꯇꯤꯐꯤꯀꯦꯠꯇꯣ ꯈꯛꯇꯪ ꯑꯇꯣꯞꯄ ꯁ꯭ꯀꯨꯜꯗꯒꯤ ꯑꯣꯏꯅ ꯂꯥꯛꯄ ꯑꯦꯠ ꯐꯥꯎꯗꯤ ꯃꯣꯏꯒꯤ ꯑꯗꯨꯝ ꯂꯩꯖꯕ
ꯎꯝ
ꯑꯗꯨꯃꯥꯏ ꯑꯅꯤ ꯈꯥꯏꯗꯣꯛꯇꯅ ꯃꯤꯗꯣ ꯌꯥꯝꯅꯗ꯭ꯔꯦ ꯑꯃꯠꯇ
ꯍꯣꯏ ꯍꯣꯏ ꯄꯨꯟꯖꯟꯅꯔꯗꯤ ꯈꯔꯁꯨ ꯐꯗꯧꯕ ꯎꯝ ꯄꯨꯟꯖꯟꯗꯕ ꯌꯥꯔꯔꯣꯏꯗꯕꯅꯤꯅ ꯎꯄꯥꯏ ꯂꯩꯇꯦ
ꯂꯩꯇꯦ ꯑꯗꯨꯕꯨꯗꯤ ꯃꯣꯠ ꯃꯥꯟꯅꯗꯕꯅꯤꯅ
ꯑꯥꯎ ꯈꯣꯏ ꯂꯥꯛꯄꯗꯩ ꯑꯗꯨꯝ ꯄꯨꯜꯂꯝꯗꯔꯦꯕ ꯉꯍꯥꯋꯥꯏ ꯊꯥꯏꯅꯗꯤ ꯄꯨꯜꯂꯝꯃꯥꯜꯂꯦ
ꯎꯝ ꯍꯥꯏꯌꯦ ꯑꯩꯈꯣꯏꯕꯥꯅꯖꯨ
ꯎꯝ
ꯃꯣꯏꯁꯦ ꯊꯥꯏꯅꯗꯤ ꯍꯧꯗꯣꯔꯛꯄꯗꯗꯤ ꯄꯨꯟꯈꯤꯕꯅꯦꯅ
ꯎꯝ ꯑꯗꯨꯃꯥꯏꯅ ꯇꯧꯔꯝꯕꯖꯥꯠꯅꯤ ꯈꯣꯏꯅ ꯂꯥꯛꯄꯗꯩꯗꯨꯝ ꯄꯨꯟꯂꯝꯗꯔꯦ ꯈꯣꯏ ꯃꯃꯥꯡ ꯃꯃꯥꯡꯗꯩ ꯄꯨꯟꯗꯔꯦ ꯍꯥꯏꯌꯦꯕ ꯃꯣꯏꯗꯣ ꯎꯝ ꯗ꯭ꯔꯦꯗ ꯑꯩꯗꯤ ꯑꯍꯥꯟꯕ ꯂꯥꯛꯄꯗ ꯁꯤꯗ ꯁ꯭ꯀꯨꯜ ꯃꯥꯜꯂꯨꯗ꯭ꯔꯤꯅꯤ ꯌꯨꯝ ꯃꯥꯜꯂꯨꯏꯅꯤꯅꯦ
ꯃꯥꯅꯦ ꯌꯨꯝꯗ ꯑꯗꯨꯝ ꯃꯣꯏꯗꯤ ꯌꯨꯝꯗ ꯄꯨꯟꯅ ꯂꯩꯃꯤꯟꯅꯕꯅꯦꯕ
ꯑꯥ
ꯌꯨꯝꯅ ꯃꯅꯨꯡꯗꯔꯥ ꯀꯩꯅꯣ ꯅꯍꯥꯟꯃꯨꯛ ꯑꯩꯈꯣꯏ ꯎꯝ ꯑꯉꯥꯡ ꯑꯣꯏꯔꯤꯀꯥꯟꯗ ꯑꯩꯈꯣꯏ ꯁꯣꯅꯥꯀꯟꯗꯒꯤ ꯏꯆꯦ ꯑꯃꯁꯨ ꯇꯝꯕꯒꯤ ꯇꯤꯆꯔꯁ ꯗꯦꯒ ꯌꯥꯎꯕ ꯆꯠꯂꯦꯕ ꯊꯥꯏꯅ
ꯑꯣ
ꯑꯗꯨꯗꯒ ꯑꯗꯨꯝ ꯃꯣꯏꯒꯤ ꯒꯦꯠꯇꯨ ꯍꯦꯛ ꯆꯪꯕ ꯀꯥꯟꯗ ꯁ꯭ꯀꯨꯜ ꯑꯗꯨꯝ ꯂꯩꯔꯕꯅꯦꯕ ꯔꯨꯝ
ꯎꯝ ꯑꯩ ꯑꯃꯨꯛꯇ ꯆꯪꯗ꯭ꯔꯤ ꯆꯪꯕꯗꯤ
ꯆꯪꯗ꯭ꯔꯤꯕ ꯑꯗꯨꯒ ꯃꯅꯨꯡ ꯆꯪ ꯖꯜꯂꯒꯅ ꯃꯣꯏ ꯃꯌꯨꯝ ꯂꯩꯗꯣꯏꯕ ꯑꯗꯨꯝ ꯃꯌꯨꯝꯒ ꯑꯗꯨꯝ ꯕꯣꯔꯗꯤꯡꯗꯒꯤ ꯀꯩꯗꯒꯤ ꯁ꯭ꯀꯨꯜꯗꯒꯤ ꯄꯨꯂꯞ ꯁꯝꯅꯕꯅꯦ ꯃꯣꯏꯒꯤ ꯐ꯭ꯂꯣꯔꯗꯨꯗ ꯑꯗꯨꯝ
ꯎꯝ ꯑꯩ ꯑꯃꯨꯛꯇ ꯆꯪꯗ꯭ꯔꯤ ꯆꯪꯕꯗꯤ ꯎꯝ ꯑꯩꯈꯣꯏ ꯍꯥꯟꯅ ꯑꯣꯖꯥ ꯑꯣꯏꯃꯤꯟꯅꯔꯝꯕ ꯑꯁꯣꯝꯅꯥꯀꯟꯗ ꯃꯧ ꯑꯣꯏꯗꯅ ꯑꯗꯩ ꯃꯥꯅ ꯂꯥꯛꯑꯣ ꯁꯨꯝ ꯃꯊꯛꯇꯩ ꯀꯧꯗꯅ ꯈꯣꯠꯇꯅ ꯍꯥꯏꯐꯦꯠ ꯀꯗꯤ ꯋꯥꯔꯤ ꯁꯥꯟꯅꯩꯑꯕ ꯅꯣꯡ ꯐꯥꯗꯣꯛ ꯊꯦꯡꯅꯕꯗ ꯑꯥꯎ ꯃꯃꯧ ꯑꯣꯏꯔꯤꯅꯦ꯫
ꯈꯪꯗꯤꯌꯦ ꯀꯔꯝꯕꯅꯣ ꯑꯩ ꯈꯪꯉꯔꯣꯏ
ꯈꯣꯏ ꯍꯥꯟꯅ ꯄꯨꯃꯤꯟꯅꯔꯝꯕ ꯑꯃ
ꯎꯝ ꯑꯗꯨꯗ ꯄꯨꯕꯗ ꯈꯪꯅꯒ꯭ꯔꯤꯔꯣ ꯀꯃꯥꯏꯅ ꯇꯧꯔꯤꯅꯣ
ꯑ ꯁꯤꯗ ꯄꯨꯕꯗ ꯑꯩꯈꯣꯏ ꯇꯤꯟ ꯁꯨꯝ ꯄꯨꯃꯤꯟꯅꯔꯦꯗꯅ
ꯎꯝ
ꯑꯗꯨꯒ ꯑꯁꯣꯟꯒꯤꯃꯨꯛ ꯑꯣꯏꯈꯤꯕ ꯍꯧꯖꯤꯛꯇꯤ ꯃꯥꯅ ꯄ꯭ꯔꯤꯟꯁꯤꯄꯜꯕꯨ ꯑꯣꯏꯈꯔꯦ
ꯑꯣ ꯑꯣꯏꯔꯛꯑꯅꯤ
ꯎꯝ ꯎꯝ ꯃꯥꯅꯦ ꯍꯧꯖꯤꯛꯇꯤ ꯄꯔꯤꯟꯁꯤꯄꯥꯜ ꯑꯣꯏꯁꯦ ꯃꯥꯅꯦ
ꯎꯝ
ꯑꯗꯨꯝ ꯍꯥꯏꯗꯤ ꯆꯦꯜꯂꯨꯔꯕ ꯃꯇꯨꯡꯗꯒꯤ ꯑꯩꯈꯣꯏꯁꯦ ꯆꯠꯇꯣꯛꯈ꯭ꯔꯦꯕꯀꯣ
ꯎꯝ
ꯑꯗꯨꯒ ꯃꯧ ꯑꯣꯏꯗ꯭ꯔꯤꯉꯩꯗꯒꯤ ꯑꯗꯨꯝ ꯁ꯭ꯀꯨꯜ ꯄꯨꯕ ꯍꯧꯒꯔꯦ
ꯑꯣ ꯑꯁꯣꯅꯥꯀꯥꯟꯗ ꯑꯗꯨꯝ
ꯑꯥ ꯑꯥ ꯂꯨꯍꯣꯡꯗ꯭ꯔꯤꯉꯩꯗꯒꯤ ꯑꯗꯨꯝ ꯄꯨꯕ ꯍꯧꯒꯔꯦ ꯑꯗꯨꯒ ꯂꯨꯍꯣꯡꯉꯀꯥꯟꯗ ꯄ꯭ꯔꯤꯟꯁꯤꯄꯥꯜ ꯑꯣꯏꯈꯤꯕ ꯖꯥꯠꯅꯦ
ꯑꯣ ꯈꯪꯗꯦ ꯃꯣꯏ ꯁꯥꯇ꯭ꯔ ꯀꯌꯥꯃꯨꯛ ꯂꯩꯕꯅꯣꯗꯤ ꯑꯉꯥꯡ ꯈ꯭ꯔꯕꯨꯗꯤ ꯑꯗꯨꯝ ꯂꯩꯗꯤ ꯈꯪꯕ ꯕꯣꯔꯗꯤꯡ ꯑꯣꯏꯅ
ꯋꯥꯟ ꯍꯟꯗ꯭ꯔꯦꯗ ꯌꯧꯔꯝꯗꯧꯕꯨ ꯃꯥꯟꯗꯦ
ꯎꯝ ꯃꯣꯏ ꯑꯅꯝꯕꯅꯁꯨ ꯀꯩꯅꯣ ꯑꯣꯏꯌꯦ ꯑꯔꯥꯞ ꯑꯔꯥꯞꯄꯗꯒꯤ ꯌꯥꯝ ꯂꯥꯛ
ꯍꯣꯏ ꯍꯣꯏ ꯍꯣꯏ ꯑꯔꯥꯞ ꯑꯔꯥꯞꯄꯗ ꯑꯣꯏꯕꯒꯤ ꯕꯣꯔꯗ꯭ꯔꯗꯗꯤ ꯃꯣꯏꯅ ꯌꯥꯝꯃꯦꯕꯀꯣ ꯑꯗꯨꯒ ꯗꯦꯁ ꯑꯣꯔ꯭ꯔ ꯑꯣꯏꯅ ꯊꯝꯃ ꯍꯥꯏꯔꯗꯤ ꯂꯩꯀꯥꯏꯒꯤ ꯑꯣꯏꯅꯗꯤ ꯑꯃꯅꯤ ꯑꯣꯏꯅꯗꯤ ꯌꯥꯝꯀꯥꯟꯅ ꯇꯝꯅꯗꯦꯕ ꯃꯣꯏꯗ
ꯎꯝ
ꯑꯃꯅꯤ ꯈꯛꯇꯅꯤ ꯇꯝꯕꯥ ꯁꯥꯇ꯭ꯔꯗꯤ ꯌꯥꯝꯗꯝꯅꯤ ꯃꯔꯛ ꯑꯃ ꯃꯣꯏ ꯑꯩ ꯌꯥꯝꯃꯝꯃꯦ ꯑꯃꯨꯛ ꯂꯥꯟ ꯃꯅꯨꯡ ꯀꯩꯀꯩꯗꯣ ꯊꯝꯃꯝꯕꯒꯤ
ꯎꯝ
ꯍꯧꯖꯤꯛꯇꯤ ꯂꯣꯏ ꯃꯁꯥ ꯃꯁꯥ ꯃꯐꯝ ꯍꯟꯅꯈꯤꯕꯒꯤ ꯂꯩꯅꯗꯔꯦ
ꯎꯝ ꯑꯩꯅ ꯑꯃ ꯑꯩꯈꯣꯏ ꯅꯍꯥꯝꯃꯣꯛ ꯑꯩꯈꯣꯏ ꯏꯅꯥꯎꯄꯤꯗꯣ ꯄꯣꯠꯂꯣꯏ ꯁꯦꯠꯂꯤꯗꯅ
ꯎꯝ ꯎꯝ
ꯑꯗꯨꯗ ꯑꯥ ꯀꯩꯅꯣꯔꯣꯝꯗ ꯎꯝ ꯀꯩ ꯍꯥꯏ ꯍꯥꯌꯅꯤ ꯂꯥꯡꯃꯩꯗꯣꯟꯔꯣꯝꯗ ꯑꯥꯁꯣꯝ ꯅꯥꯀꯟꯗ ꯆꯠꯂ ꯀꯥꯟꯗ ꯂꯝ ꯑꯃ ꯂꯩꯕꯅꯦ ꯍꯥꯏꯕ꯭ꯔꯣ ꯑꯗꯨ ꯂꯝꯗꯣ ꯑꯣꯏꯔ ꯃꯥꯜꯂꯦ
ꯈꯪꯉꯦ ꯈꯪꯉꯦ
ꯑꯗꯨꯗꯒꯤ ꯁꯥꯇ꯭ꯔꯥ ꯑꯗꯨꯏ ꯁꯥꯇ꯭ꯔꯥ ꯌꯥꯎꯋꯦ ꯍꯥꯏꯌꯦꯕꯥ ꯑꯗꯨꯗ ꯇꯝꯕ
ꯑꯣ ꯌꯥꯎꯔꯝꯒꯅꯤ ꯁꯣꯝ ꯅꯥꯀꯟꯗꯣ ꯃꯣꯏ ꯂꯥꯟꯅ ꯑꯗꯨꯝ ꯈꯔ ꯌꯧꯕꯒꯤꯅꯦ ꯑꯗꯨꯝ ꯁ꯭ꯋꯥꯏꯗ ꯂꯩꯔꯛꯑꯝꯒꯅꯤ ꯀꯩꯒꯤꯅꯣ ꯍꯥꯏꯔꯀꯥꯟꯗ ꯑꯩ ꯁꯣꯝꯅꯀꯟ ꯃꯈꯥꯔꯣꯝ ꯈꯪꯉꯗꯤ ꯑꯩꯈꯣꯏꯁꯨ ꯁꯣꯝ ꯃꯈꯥꯔꯣꯝꯗꯩꯅꯤꯗꯅ
ꯎꯝ
ꯑꯗꯨꯒꯤ
ꯎꯝ ꯑꯗꯨꯗ ꯑꯩꯅ ꯉꯛꯑꯦ ꯑꯗꯨꯗ ꯀꯃꯥꯏꯅ ꯇꯝꯃꯤꯅꯣ ꯑꯗꯨꯛ ꯂꯥꯞꯅ ꯀꯃꯥꯏꯅ ꯂꯥꯛꯏꯅꯣ ꯁꯤꯅꯤ
ꯈꯜꯅꯦꯕ
ꯍꯣꯏ ꯑꯗꯨꯝ ꯂꯥꯞꯅ ꯀꯃꯥꯏꯅ ꯂꯥꯛꯏꯅꯣ ꯀꯃꯥꯏꯅ ꯈꯪꯗꯅ ꯂꯥꯛꯏꯅꯣꯅ ꯍꯥꯏꯗꯤ ꯌꯥꯝꯅ ꯀꯩꯅꯣ ꯇꯧꯕꯁꯨ ꯅꯠꯇꯕꯅꯤꯅ
ꯍꯣꯏ ꯍꯣꯏ ꯍꯣꯏ ꯎꯝ
ꯑꯗꯨꯒꯤ ꯈꯪꯗꯦ ꯑꯩ ꯅꯨꯡꯁꯥꯁꯤꯁꯨ ꯁꯥꯒꯠꯂꯛꯑꯦ
ꯐꯖꯅ ꯁꯔꯦ ꯅꯣꯡꯁꯦ ꯈꯤꯇꯪ ꯆꯨꯕꯤꯔꯗꯤ ꯐꯗꯧꯅꯤꯅꯦ ꯂꯧ- ꯅꯨꯡꯁꯦ
ꯎꯝ ꯅꯣꯡ
ꯂꯧ- ꯅꯨꯡꯒꯤ ꯈꯔ ꯈꯜꯂꯦ ꯑꯇꯩꯒꯤ ꯈꯟꯗ꯭ꯔꯤ ꯂꯧ- ꯅꯨꯡꯒꯤ
ꯍꯣꯏ ꯉꯔꯥꯡꯁꯨ ꯀꯩꯁꯨ ꯆꯨꯗ ꯃꯥꯜꯂꯦꯗ ꯑꯍꯤꯡꯗꯣ
ꯃꯪꯒꯩ ꯃꯪꯉꯝꯃ ꯇꯣꯛꯈ꯭ꯔꯦꯉꯣ ꯍꯧꯖꯤꯛꯁꯨ ꯈ꯭ꯔ ꯈ꯭ꯔꯗꯤ ꯃꯪꯉꯦ ꯑꯗꯣ ꯑꯗꯨꯝ ꯄꯥꯏꯈꯤꯕꯣꯏ ꯀꯔꯤꯕꯣꯏ ꯑꯗꯨꯝ ꯂꯣꯏꯁꯤꯟꯈꯔꯦꯕ
ꯎꯝ
ꯇꯜꯂꯕ꯭ꯔꯥ ꯈꯪꯗꯦ ꯃꯣꯏꯁꯨ ꯇꯥꯕ
ꯑ ꯑꯗꯣ ꯂꯧ ꯅꯨꯡꯒꯤ ꯈꯔ ꯈꯜꯂ ꯈꯔ ꯇꯥꯔꯗꯤ
ꯂꯣꯏ ꯏꯀꯪ ꯊꯣꯛꯅꯔꯤꯁꯤꯡꯁꯦ ꯐꯅꯕ
ꯎꯝ ꯐꯧꯗꯨꯅ ꯃꯔꯨꯅꯦꯕ
ꯎꯝ
ꯁꯤꯅ ꯐꯧ ꯍꯧꯔꯛꯑꯀꯥꯟꯗ ꯑꯃꯨꯛ ꯇꯥꯔꯛꯄ ꯌꯥꯏ ꯊꯨꯝꯗꯣꯔꯤꯕꯅꯦ ꯑꯃꯨꯛ
ꯃꯇꯝ ꯆꯥꯗꯗꯅ
ꯅꯍꯥꯟꯋꯥꯏꯗꯧꯅꯗꯤ ꯌꯥꯝ ꯈꯦꯠꯅꯔꯦꯗ ꯑꯩꯈꯣꯏꯅ ꯑꯉꯥꯡ ꯑꯣꯏꯔꯤꯉꯩꯗꯨꯒꯗꯤ
ꯎꯝ ꯌꯥꯝ ꯍꯣꯡꯉꯦ ꯋꯦꯗꯔꯁꯦ
ꯑꯥꯎ ꯅꯍꯥꯟꯋꯥꯏꯗꯤ ꯏꯪꯕ ꯃꯇꯝ ꯁꯥꯕ ꯃꯇꯝ ꯁꯥꯕꯗꯨꯁꯨ ꯌꯥꯝ ꯀꯥ ꯍꯦꯟꯅ ꯁꯥꯒꯤꯗꯦꯕ ꯍꯧꯖꯤꯛꯇꯤ ꯈꯪꯁꯥ ꯈꯪꯏꯡ ꯇꯧ ꯂꯩꯔꯦ
ꯎꯝ ꯍꯦꯟꯖꯟꯕ ꯑꯝ ꯌꯥꯎꯔꯦꯑꯗꯣ
ꯎꯝ ꯑꯣꯏ ꯐꯔꯦ ꯐꯔꯦ ꯑꯗꯨꯗꯤ ꯑꯩꯁꯨ ꯊꯝꯃꯒꯦ
ꯑꯥꯎ
ꯎꯝ
ꯎꯝ ꯎꯝ